ꯅꯪ ꯇꯥꯗꯅ ꯂꯩꯕ꯭ꯔꯥ
ꯀ
ꯅ ꯅ ꯑꯩꯅꯣ ꯀꯣ ꯑꯩꯅ ꯀꯨꯏꯗꯕꯤꯗ ꯑꯩꯅ ꯊꯝꯈ꯭ꯔꯕꯅꯦꯕ ꯑꯗꯨꯒ ꯆꯠꯇꯕꯒꯤꯅꯦꯕꯕꯥ ꯑꯗꯨꯒꯤꯅꯦ ꯅꯪꯒꯤ ꯈꯛ ꯅꯠꯇꯦ ꯑꯩꯒꯤꯁꯨꯨꯡ ꯉꯍꯥꯛꯇ ꯈꯤꯇꯪ ꯌꯥꯗꯕꯅꯦ
ꯑꯗꯨꯒ ꯑꯩꯗꯣ ꯊꯣꯛꯂꯒ ꯆꯪꯕ ꯌꯥꯗꯕꯗꯣ
ꯑ
ꯑꯗꯨ ꯑꯩꯅ ꯇꯧꯈ꯭ꯔꯕ ꯑꯗꯨꯒꯤ
ꯍ ꯊꯕꯛꯁꯨ ꯁꯨꯔꯅꯤ ꯃꯥꯒꯤꯗꯃꯛꯇꯗꯤ ꯂꯧꯕꯨꯛꯇꯁꯨ ꯀꯨꯝꯔꯅꯤ
ꯑꯗꯨꯗꯅꯦ
ꯂꯩꯈꯣꯝ ꯂꯩꯅꯥꯡ
ꯑꯩꯗꯤ ꯊꯣꯏꯔꯣꯏ ꯍꯣꯏ ꯊꯔꯣꯏ ꯈꯣꯏꯕ ꯆꯠꯀꯅꯤ ꯃꯥꯅ ꯁ ꯈꯨꯟꯥꯏ ꯅꯡ
ꯑꯦ ꯅꯪꯁꯦ ꯀꯅꯥꯒꯤꯔꯣ ꯉꯁꯥꯏ ꯆꯥꯏꯅꯤꯁꯇꯨ ꯄꯥꯒꯤꯔꯣ
ꯐꯪꯗ꯭ꯔꯦ ꯑꯩ
ꯑꯩ ꯏꯀꯥꯏ ꯑꯁꯤꯃ ꯍꯥꯏꯕꯁꯨ ꯂꯩꯇꯦ
ꯅꯠꯇꯗꯤ ꯅꯪꯒꯤꯗꯤ ꯉꯔꯥꯡꯅꯤ ꯃꯁꯛ ꯈꯪꯅꯤꯡꯉꯤꯗ
ꯑꯁ ꯌꯥꯝ ꯈꯖꯕ ꯅꯠꯇꯦꯕ
ꯍꯝ
ꯐꯖꯕꯁꯨ ꯅꯠꯇꯦ ꯑꯗꯨꯝ ꯑꯁꯨꯝ ꯋꯥꯈꯟꯗ ꯊꯣꯛꯄꯒꯤ ꯁꯨꯝ ꯄꯪꯉꯥꯏ ꯍꯥꯏꯕ ꯋꯥꯅꯤ ꯃꯣꯏꯅ
ꯑ ꯑꯗꯨꯣ ꯋꯥꯡꯗꯤ ꯋꯥꯡꯉꯦ
ꯑꯗꯨꯝ ꯌꯥꯏ ꯌꯥꯝ ꯋꯥꯡꯕ ꯅꯠꯇꯦ ꯔꯦꯡꯆꯨꯡ ꯍꯣꯏꯗꯒꯤꯗꯤ ꯈꯔ ꯋꯥꯡꯉꯦ
ꯅ ꯁꯅꯨ ꯅꯆꯥ ꯅꯨꯄꯥꯒꯤ ꯀꯩꯅꯣꯗꯤ ꯀꯅꯥꯅ ꯍꯦꯟꯕ꯭ꯔꯥ
ꯀꯥꯏꯗꯤ ꯅꯆꯥ ꯅꯨꯄꯥꯒꯤ ꯃꯃꯥꯟꯅꯕ ꯏꯁ ꯃꯃꯥꯟꯅꯕꯅ ꯍꯦꯜꯂꯦꯍꯦ ꯑꯗꯨꯗꯤ ꯍꯦꯜꯂꯝ ꯒꯅꯤꯅ ꯊꯥꯖꯩ ꯃꯁꯛꯁꯦ ꯃꯤ ꯃꯤ ꯍꯥꯏꯔꯣ ꯅ
ꯔꯖꯨꯒꯤ ꯃꯥꯃꯅꯕꯅ ꯑꯦ ꯅꯆꯥ ꯅꯨꯨꯄꯥꯒꯤ ꯃꯃꯥꯟꯅꯕꯅꯦ
ꯑ ꯈꯪꯒꯅꯕ ꯍꯦꯟꯕ꯭ꯔ ꯍꯦꯟꯗꯕ꯭ꯔ
ꯍꯣꯏ ꯍꯦꯜꯂꯝꯒꯗꯧ ꯃꯥꯜꯂꯦ
ꯍꯣꯏ ꯑꯗꯨꯝ ꯍꯥꯏꯗꯤ ꯎꯝ ꯏꯆꯥꯅꯨꯄꯥꯒꯤ ꯃꯃꯥꯟꯅꯕꯗꯤ ꯃꯥꯗꯤ ꯀꯩꯅꯣ ꯇꯧꯖꯩꯗꯦꯅ ꯍꯥꯏꯗꯤ ꯉꯧꯋꯦꯅ ꯑꯁꯤꯅ ꯉꯧꯔꯁꯨ ꯀꯔꯤꯁꯤꯔ ꯀꯨꯂꯩ ꯀꯨꯆꯨ ꯇꯧꯕꯗꯣ
ꯑ ꯑ ꯑꯥ
ꯑꯗꯨꯃꯥꯏꯅ ꯇꯧꯋꯦꯕ ꯑꯗꯨꯒꯤ ꯀꯌꯥꯝ ꯅ ꯀꯩꯅꯣ ꯇꯧꯕꯁꯨ ꯅꯠꯇꯦ ꯑꯉꯧꯕ ꯅꯨꯄꯥꯁꯦ ꯊꯥꯖꯗ꯭ꯔꯦ ꯌꯥꯔꯦ ꯑꯉꯧꯕ ꯀꯣꯏꯅꯉꯥꯏꯗꯤ
ꯂꯥꯁꯇꯀꯣ ꯑꯩꯅ ꯏꯟꯁꯇꯥꯒ꯭ꯔꯥꯝ ꯐꯣꯂꯣ ꯇꯧꯔꯒ ꯗꯥꯏꯦꯛ ꯍꯥꯏꯕ ꯆꯠꯀꯅꯤ ꯌꯦꯡꯉꯣ
ꯃꯊꯨꯛꯒꯤ ꯑꯒꯦ ꯇꯧꯏ
ꯍꯥꯥ
ꯅꯪꯒꯤꯗꯨꯁꯨ ꯏꯟꯁꯇꯥꯒ꯭ꯔꯥꯝ ꯑꯦꯀꯥꯎꯟ ꯈꯪꯅꯤꯡꯕꯅ ꯁꯤꯒꯗꯧꯔꯦꯕ
ꯑꯩꯅ ꯇꯥꯗꯕꯤ ꯅꯪ ꯇꯥꯔꯒ ꯂꯩꯔꯅꯤ ꯑꯩ ꯈꯪꯦ ꯑꯗꯨ ꯑ ꯅꯪꯅ ꯑꯗꯨ ꯍꯥꯏꯕꯒꯤ ꯑꯩꯒꯤ ꯄꯨꯛꯇꯒꯤ ꯑ ꯊꯕ ꯀꯥꯔꯦ ꯍꯥꯏꯕ
ꯑꯁꯦꯡꯕ ꯂꯩꯗ꯭ꯔꯗꯤ ꯂꯩꯇ ꯂꯩꯔꯅꯤꯀꯣ
ꯍꯣꯏ ꯑꯁ ꯑꯗꯨꯗ ꯃꯥꯅ ꯍꯥꯏꯅꯤꯡꯉꯥꯏꯁ ꯏꯀꯥꯏ ꯈꯪꯗꯕꯤ ꯑꯗꯨꯒ ꯑꯩꯗꯤꯀꯣ ꯍꯦꯛꯇ ꯑꯗꯨ ꯍꯥꯏꯔꯁꯨꯀꯣ ꯍꯔꯥꯎꯈ꯭ꯔꯦ ꯏꯀꯥꯏ ꯈꯪꯗꯕꯤ ꯍꯥꯏꯔꯁꯨ ꯅꯍꯥꯟꯒꯩ ꯅꯅꯨꯡꯗꯤꯗ ꯈꯪꯗ꯭ꯔꯦ ꯅꯪꯅ ꯑꯩꯉꯣꯟꯗ ꯑꯃ ꯊꯥꯔꯛꯄꯗꯣ ꯑꯥ ꯋꯥꯏ ꯁꯤꯁꯨꯋꯔ ꯈꯨꯝꯕ ꯍꯥꯏꯔꯒ ꯅꯨꯄꯥ ꯅꯨꯄꯤꯒꯤ ꯐꯣꯇꯣ ꯇꯧꯔꯒ ꯁ꯭ꯂꯥꯏꯠ ꯌꯥꯝ ꯂꯩꯕꯗꯣ ꯃꯥꯒ꯭ꯔꯦ ꯇꯤ ꯇꯧꯖꯕꯅꯦ ꯑꯗꯨ ꯅꯨꯄꯤꯅꯗꯤ ꯈꯔ ꯍꯟꯕꯤꯗ꯭ꯔꯦꯅ ꯑꯩꯕꯨꯗꯤ ꯑꯩ ꯁꯤꯗ ꯑꯣꯏꯔꯗꯤ ꯆꯥꯟꯁ ꯄꯤꯈꯤꯅꯤ ꯑꯦ ꯃꯥꯅ ꯊꯤꯅ ꯉꯥꯡꯔꯝꯃꯁꯨ
ꯗ꯭ꯔꯥꯏ ꯇꯧꯍꯜꯂ ꯍꯣꯔꯦꯟ ꯃꯩ ꯂꯥꯛꯂꯗꯤ ꯗ꯭ꯔꯥꯏ ꯑꯗꯨꯝ ꯇꯧꯈ꯭ꯔꯁꯤꯗ ꯁꯤ ꯄꯨꯂꯞ ꯂꯧꯔꯒ ꯍꯣꯏ
ꯍꯣꯏ ꯇꯧꯁꯦ ꯇꯧꯁꯦ
ꯑꯗꯨꯃꯥꯏꯅ ꯇꯧꯗꯣꯏꯅꯦ
ꯎꯝ
ꯈꯔ ꯋꯥꯔꯧꯔꯦ ꯁꯤꯆꯨꯋꯦꯁꯟꯁꯤꯒꯤ ꯃꯇꯨꯡ ꯃꯇꯨꯡꯏꯟꯅ
ꯎꯝ ꯋꯥꯔꯧꯒꯅꯨ ꯍꯥꯏꯕ ꯌꯥꯗ꯭ꯔꯦ
ꯌꯥꯗ꯭ꯔꯦ
ꯌꯥꯗꯦ ꯌꯥꯖꯦ ꯃꯔꯨꯞ ꯃꯄ ꯄꯥꯡꯁꯤꯡꯅꯦꯒꯥꯏꯅ
ꯌꯥꯎꯗꯦ ꯃꯣꯏꯒꯤꯅ ꯌꯥꯅ ꯌꯥꯅꯕ ꯇꯧꯋꯦ ꯅꯁꯨ ꯅꯪ ꯈꯕꯨꯗꯤ ꯐꯁꯨꯕꯁꯨ
ꯅꯨꯄꯥꯒꯨꯝꯕ ꯈꯛꯇꯅꯤꯅꯦ ꯑꯩꯅ ꯈꯪꯕꯕꯨ ꯌꯦꯡꯉꯣ ꯑ ꯑꯥ ꯀꯩꯅꯣ ꯈꯛꯇꯅꯦ ꯅꯅꯥꯎ ꯅꯨꯄꯥꯗꯣ
ꯍ ꯑ
ꯍꯣꯁꯇꯦꯜꯁꯦ ꯂꯩꯕꯅꯨꯕ ꯑꯗꯣ ꯑꯗꯨ ꯉꯥꯛꯛꯇꯅꯦ ꯀ꯭ꯂꯣꯁ ꯑꯣꯏꯅ ꯇꯤꯟꯅꯕ
ꯐꯁꯜꯗꯂ ꯏꯕ ꯌꯥ ꯌꯥ
ꯑꯗꯨꯅꯦ ꯑꯗꯨꯒ ꯑꯃꯅ ꯅꯥꯟ ꯅꯃꯥꯟꯅꯕꯤꯒꯤ ꯃꯅꯥꯎꯅꯨꯄꯥꯅꯦ ꯑꯗꯨꯁꯨ ꯑꯣꯏꯔ ꯔꯣꯏ
ꯑꯣꯏꯔꯣꯏ ꯁꯤ ꯂꯧꯔꯒꯦꯀꯣ
ꯃꯥ ꯉꯥꯡꯅꯕꯁꯦ ꯑꯩꯅ ꯍꯥꯏꯕ ꯉꯝꯒꯗꯧꯕ ꯃꯤꯕꯨ ꯍꯥꯏꯔꯗꯤ ꯑꯗꯨ ꯍꯦꯟꯅꯗꯤ ꯑꯩ ꯀ꯭ꯂꯣꯁꯇ ꯂꯩꯌꯦꯕ ꯀꯅꯥꯁꯨ
ꯑꯁ ꯈꯪꯗꯦ ꯑꯁꯤ ꯃꯇꯥꯡꯁꯤꯗꯤ ꯅꯦ ꯅꯦ ꯅꯦ ꯅꯦ ꯅ ꯅ ꯅ ꯈꯠꯖꯥꯏꯒꯤ ꯇꯧꯅꯤꯡꯉꯦ ꯁꯤ ꯃꯇꯥꯡꯁꯤꯗꯤ
ꯅꫭꯅꯤꯡ
ꯅꯣꯡꯅꯤꯡ ꯒꯅꯣ
ꯍꫭꯌꯦ ꯍꫭꯌꯦ ꯍꯝ ꯋꯥꯏ ꯃꯔꯨꯞ ꯃꯄꯥꯡꯁꯤꯡꯅꯦ ꯃꯆꯥꯁꯤꯡꯅꯦ ꯃꯆꯥ ꯃꯁꯨꯁꯤꯡꯅꯦ ꯀꯥꯏꯅ ꯑꯣꯏꯒꯗꯧꯕ ꯑꯃ ꯐꯥꯎ ꯌꯥꯎꯗꯦ ꯃꯣꯏꯒꯤ ꯁꯦꯝꯂꯔꯒ ꯍꯔꯥꯎꯔꯒ ꯃꯊꯨꯟ ꯊꯥꯡꯒꯠꯄꯝꯒꯩ ꯆꯦꯟꯈꯤ ꯅꯠꯇ꯭ꯔꯥ ꯅꯪꯅ ꯁꯦꯝꯕꯤꯖꯤ ꯑꯗꯨꯁꯨ ꯆꯞ ꯃꯅꯩ ꯀꯩꯝ ꯈꯦꯅꯗꯦ
ꯈꯦꯠꯅꯗꯦ ꯈꯔ ꯃꯇꯦꯡ ꯄꯥꯡꯔꯛꯀꯦꯔꯥ ꯍꯥꯏꯔꯛ
ꯃꯅꯥ ꯃꯅꯥꯕ ꯆꯛ ꯇꯥꯃꯤꯟꯅꯩ ꯑꯩꯒꯤ ꯃꯪꯗꯀꯣ
ꯎꯝ
ꯅꯍꯥꯟ ꯁꯨꯃꯥꯏꯅ ꯎꯔꯦ ꯑꯩꯒꯤ ꯃꯪꯗ ꯉꯔꯥꯟꯂ ꯉꯔꯥꯡ ꯂ ꯀꯣ ꯁꯨꯃꯥꯥꯏꯕꯅꯤ ꯅꯍꯥꯟ ꯀꯩꯅꫭ ꯃꯥꯒꯤꯗꯣ ꯑꯩꯈꯣꯏꯒꯤ ꯒꯤ ꯑꯥ ꯀꯔꯤ ꯋꯥ ꯃꯥꯅ ꯍꯪꯂꯛꯄꯗꯣ ꯅꯆꯥꯅꯨꯄꯥꯒꯤ
ꯀꯅꯥ ꯑꯃꯅ ꯍꯪꯔꯛꯄ
ꯀꯦꯕꯤꯟ ꯀ꯭ꯔꯤꯎ ꯑꯗꯨꯒꯤꯗꯨꯒꯣ ꯑꯩꯒꯤ ꯑꯩꯒꯤ ꯃꯪꯗꯒ ꯁꯨꯃꯥꯏꯅ ꯑꯣꯏꯕꯅꯦꯕꯀꯣ ꯅꯨꯄꯤꯅꯀꯣ ꯄ꯭ꯂꯦ ꯇꯧꯅꯤꯡꯉꯥꯏꯅꯤ ꯍꯥꯏꯕ ꯀꯔꯤ ꯇꯧꯅꯤꯡꯉꯥꯏ ꯆꯤꯇꯤꯡ ꯑꯃ ꯇꯧꯅꯤꯡꯉꯥꯏꯅꯤ ꯍꯥꯏꯌꯦ ꯑꯗꯨꯒꯤ ꯍ ꯪ ꯂꯥꯛꯄꯅꯤ ꯒꯨꯝꯕ ꯍꯥꯏꯕꯅꯦꯕ ꯑꯩꯅ ꯈꯜꯂꯦ ꯑꯗꯨꯒꯤ ꯑꯣꯏꯔꯝꯒꯅꯤꯅꯦ ꯁꯤ ꯅꯨꯄꯤꯅ ꯍꯥꯡꯕꯁ ꯁꯤꯒꯨꯝꯕ
ꯀꯔꯤꯒꯤ ꯀꯔꯤꯒꯤ
ꯃꯥꯅ ꯀꯣ ꯆꯤꯟ ꯊꯤꯅ ꯉꯥꯏꯔꯛ ꯀꯔꯤꯔꯥ ꯑꯃ ꯊꯤꯗꯣꯡ ꯀꯅꯤꯡꯉꯥꯏꯅꯤ ꯍꯥꯏꯩꯌꯦꯕ ꯅꯆꯥꯅꯨꯄꯥ ꯍꯪꯕꯗꯣ ꯑꯩꯒꯤ ꯃꯪꯗ ꯑꯣ ꯑꯁ ꯀꯔꯤꯗ ꯌꯥꯝ ꯁꯥꯏꯖ ꯄꯤꯁꯤ ꯑꯣꯏꯕꯅꯦ ꯑꯩꯒꯤ ꯃꯥꯡꯗꯤ ꯑꯗꯨ ꯅꯤꯡꯁꯤꯡꯕ ꯉꯝꯗ꯭ꯔꯦ
ꯑꯩꯈꯣꯏꯗ ꯃ ꯍꯥꯏꯁꯤꯗꯤ ꯁꯤꯁꯤꯡꯄꯔ ꯇꯜꯂꯝꯕ ꯑꯩ ꯑꯗꯨꯒ ꯑꯃ ꯐꯜꯕ
ꯇꯠꯂꯕꯅꯦ ꯍꯥꯏꯕ ꯍꯦꯛ ꯇꯣꯡꯕꯒ ꯇꯠꯍꯜꯂꯝꯃꯕꯅꯦ ꯑꯗꯨꯒ ꯃꯐꯝꯗ ꯑꯃꯨꯛ ꯊꯝꯖꯤꯜꯂꯝꯕꯅꯦ ꯀꯔꯤꯔꯣ
ꯏꯃꯥꯟꯅꯕꯤꯅ ꯁꯥꯕꯁꯦ
ꯑꯩ ꯆꯪꯕꯁꯨ ꯆꯪꯗ꯭ꯔꯦ ꯀꯔꯤꯁꯨ ꯈꯨꯠꯁꯦ ꯈꯨꯠ ꯍꯥꯡꯗ꯭ꯔꯕꯅꯤ ꯆꯤꯟꯒꯅꯤ ꯅꯦ ꯅꯥꯀꯣꯡꯒ ꯈꯥꯡꯉꯤꯕꯅꯦ ꯀꯨꯇꯤ ꯋꯥꯏ ꯆꯪꯗ
ꯀꯩꯅꯣꯗ‌ꯣ ꯑꯥ ꯑꯁ ꯈꯪꯗꯦ ꯑꯩ ꯌꯥꯝ ꯁꯧꯅꯤꯡꯉꯦ ꯑꯩ ꯀꯔꯤꯁꯨ ꯈꯜꯂꯅ ꯇꯧꯔꯝꯕꯅꯤ
ꯑꯣ ꯈꯟꯈ꯭ꯔꯦ ꯑꯣꯏꯣꯏ ꯈꯟ ꯑꯩ ꯑꯣꯏꯔꯁꯨ ꯈꯟꯒꯅꯤꯅꯦ ꯑꯩꯗꯤ ꯅꯆꯥꯅꯨꯄꯥꯒꯤꯗꯨ ꯁꯥꯕꯅꯦ
ꯍꯥ ꯍꯣꯏ ꯍ ꯅꯪꯗꯤ ꯑꯟꯗꯔꯁꯇꯦꯟ ꯇꯧꯗꯕꯒꯤ ꯆꯥꯡꯁꯦ ꯃꯥꯅ ꯈꯜꯂꯝꯗꯣꯏꯁꯤ ꯑꯩꯅ ꯑꯣꯏꯅ ꯈꯠꯗꯦ ꯈꯜꯂꯝꯗꯣꯏꯅꯦ ꯈꯟꯒꯦ ꯈꯟꯁꯅꯨ ꯃꯋꯥ ꯂꯧꯗ‌ꯦ ꯃꯥꯗꯤ ꯍꯦꯛ ꯍꯥꯏꯕꯒ ꯂꯩꯌꯦ ꯂꯩꯌꯦ ꯅꯪ ꯑꯗꯨ ꯅꯪ ꯄꯥꯝꯃꯣꯏꯔꯗꯤ ꯈꯪꯗꯦ ꯒꯥꯗꯤ ꯍꯥꯏꯕꯤꯔꯝ ꯂꯥ ꯆꯞ ꯃꯥꯟꯅ ꯑꯣꯏꯅ ꯑꯩꯗꯤ ꯆꯨꯈ꯭ꯔꯕ ꯋꯥꯅꯤꯗꯣ
ꯑꯦ
ꯈꯔ ꯅꯅ ꯅꯅꯤ ꯈꯥꯞ ꯆꯥꯒꯤ
ꯀꯩꯅꯣꯝꯃꯅꯦꯕ ꯑꯁ ꯀꯔꯤꯔ ꯀꯅꯥꯔꯣꯁꯤ ꯁꯤꯃꯥꯟꯅ ꯊꯥꯕꯁꯦ ꯍꯝ ꯇꯥꯟꯈꯔꯦꯗ
ꯀꯩꯅꯣ ꯇꯧꯋꯤ ꯍꯥꯏꯔꯄ ꯑꯗꯨꯒꯤ ꯑꯁ ꯌꯥꯝ ꯃꯥꯟꯅꯒꯗꯤ ꯇꯧꯔꯝꯕ ꯁꯥꯔꯒ ꯑꯩꯒꯤ ꯖꯤ ꯆꯥꯔꯁꯤꯁꯨ ꯂꯩꯒꯗꯧꯔꯦ ꯐꯔꯛꯁꯤꯗ ꯀꯔꯤꯕꯥ ꯔꯤꯆꯥꯔꯖꯁꯤꯁꯨ ꯂꯣꯏꯒꯗꯧꯔꯦ
ꯑꯦ ꯍꯥꯞꯄ‌ꯣꯍꯦ ꯔꯤꯆꯥꯔꯖ ꯂꯣꯏꯕ ꯌꯥꯗꯦ
ꯉꯁꯤ ꯅꯠꯇꯦꯗ ꯍꯥꯡꯆꯤꯠꯀꯨꯝꯕ꯭ꯔꯥ ꯂꯣꯏꯒꯅꯤ
ꯑꯩꯒꯤꯁꯨ ꯀꯨꯏꯗꯕꯤꯗ ꯑꯗꯨꯝ ꯇꯧꯖꯅꯤꯡꯉꯥꯏ ꯐꯤꯕꯝꯔꯥ ꯀꯔꯤꯔꯥ ꯀꯥꯏꯅꯃꯥ
ꯑꯩ ꯇꯗꯣ ꯑꯣ ꯑꯩꯒꯤꯗꯤ ꯀꯩꯅꯣꯒꯤ ꯑꯗꯣ ꯌꯦꯡꯉꯣ ꯃꯣꯏꯅ ꯍꯥꯏꯈ꯭ꯔꯕ ꯍꯧꯈ꯭ꯔꯦꯕ ꯏꯃꯥꯅ ꯂꯤꯛꯏ ꯅꯪꯉꯣꯟꯗ ꯀꯩꯅꯣꯃ ꯍꯩꯗꯨꯅꯤ ꯂꯩꯍꯦ ꯍꯧꯈ꯭ꯔꯦꯕ ꯑꯗꯨꯒꯤꯗꯤ ꯂꯩꯇ꯭ꯔꯕꯅꯤꯅ ꯑꯩꯕꯨꯁꯨ ꯌꯥꯎꯔꯛꯏꯦ ꯈꯗꯏ
ꯃꯁꯛꯁꯨ ꯎꯈ꯭ꯔꯦ ꯃꯁꯛꯁꯨ ꯎꯈ꯭ꯔꯦ ꯎꯍꯟꯈ꯭ꯔꯦ ꯑꯗꯨꯒꯤꯗꯤ ꯑꯁ ꯑꯃꯒ ꯉꯥꯡꯔꯦ ꯍꯥꯏꯈꯤꯒꯦ ꯍꯥꯏꯔꯒ ꯃꯥ ꯈꯟꯈꯤꯒꯦ ꯍꯥꯏꯌꯦ ꯑꯣꯏ ꯍꯣꯏ ꯃꯇꯝ ꯂꯧꯁꯅꯨ ꯕꯠ ꯃꯥ ꯀꯌꯥꯃꯨꯛ ꯂꯧꯒꯦ ꯍꯥꯏꯕ꯭ꯔꯣ ꯋꯥꯟ ꯃꯟ ꯂꯧꯒꯦ ꯍꯥꯏꯕ꯭ꯔꯣ ꯄꯨꯔꯥ ꯂꯨꯍꯣꯡꯅꯒꯦ ꯇꯥꯏꯞꯇ
ꯅꯠꯇꯦ ꯑꯗꯨꯕꯨꯗꯤ ꯑꯣꯏꯔꯁꯅꯨꯕ ꯑꯗꯨ ꯂꯧꯔꯨꯁꯅꯨꯕ ꯑꯗꯨ ꯈꯔꯗꯤ ꯍꯥꯏꯗꯤ ꯋꯥꯐꯝꯗꯣ ꯍꯥꯏꯐꯝ ꯊꯣꯛꯑꯦꯅ ꯑꯗꯨꯒꯨꯝꯕꯁꯨ ꯀꯔꯤꯁꯨ ꯍꯥꯏꯗꯕꯤꯗ ꯏꯁ ꯃꯥꯏ ꯀꯅ
ꯑꯗꯨꯒ ꯑꯗꯨ ꯍꯥꯏꯔꯒ ꯅꯪꯉꯣꯟꯗꯁꯨ ꯍꯥꯏꯕ ꯉꯝꯗꯕ ꯇꯥꯕ
ꯑꯗꯨꯅ
ꯀꯔꯤ ꯃꯥꯏꯒ꯭ꯔ ꯃꯤꯒꯤ ꯄꯤꯅꯦ ꯍꯥꯏꯒꯗꯨ ꯌꯦꯡꯉꯣ ꯑꯗꯨꯅꯦ ꯑꯗꯨꯒ ꯅꯆꯥꯅꯨꯄꯥꯅ ꯑꯗꯨꯗꯣ ꯍꯥꯏꯕꯁꯨ ꯉꯝ ꯉꯝꯂꯣꯏꯗꯕꯗ ꯑꯦꯛꯁꯥꯏꯇꯦꯠ ꯑꯣꯏꯍꯟꯗ꯭ꯔꯥ ꯑꯩꯈꯣꯏꯕꯨ ꯀꯔꯤꯁꯨ ꯅ ꯇꯝꯕꯤꯗ ꯊꯥꯔꯒ
ꯑꯗꯨꯅꯦ ꯑꯗꯨꯗꯗꯤ ꯑꯩꯅꯅꯦ ꯁꯥꯎꯔꯒꯅꯦꯍꯦ ꯇꯧꯕꯗꯣ ꯃꯥꯅ ꯒ꯭ꯌꯥꯟ ꯇꯥꯒꯅꯤ
ꯗꯨꯅꯦ ꯑꯁ ꯑꯩꯈꯣꯏ ꯏꯃꯥꯁꯤꯅ ꯄꯣꯠ ꯁꯥꯏꯠ ꯇꯧꯗꯦ ꯄꯣꯠ ꯁꯥꯏꯠ ꯇꯧꯕ ꯌꯥꯕ꯭ꯔꯣꯒ ꯍꯥꯏꯔꯒ ꯂꯩꯌꯦ ꯑꯩꯁꯨ ꯈꯪꯗꯦꯦ ꯍꯥꯏꯖꯔꯤꯕꯅꯤ ꯑꯩꯁ ꯀꯩꯗꯧꯔꯦ ꯍꯥꯏꯕꯅꯣ ꯑꯗꯨꯗꯤ ꯃꯤꯒꯤ ꯄꯣꯠ ꯈꯨꯗꯤꯡꯒꯤ ꯎꯗꯕ ꯐꯤꯕꯝꯗꯨꯔꯔꯕ ꯑꯩꯅ ꯂꯩꯔꯤꯁꯦ ꯅꯍꯥꯟꯁꯨ ꯎꯗꯦ ꯃꯥꯁꯨ ꯀꯃꯥꯏꯅ